ꯂꯥꯏꯔꯤꯕ
ꯂꯩꯔꯦ ꯅꯪꯕꯨ ꯅꯨꯡꯉꯥꯏꯔꯤꯕꯣ
ꯑꯩꯁꯨꯅ ꯃꯥꯔꯤ
ꯀꯩꯅ ꯆꯪꯁ ꯀꯩ ꯌꯦꯟꯁꯥꯡ ꯆꯥꯏ ꯍꯥꯏꯕꯅꯣ
ꯃꯦꯒꯤ
ꯑꯣ ꯃꯦꯒꯤ ꯏꯟꯁꯥꯟ ꯎꯝ ꯃꯦꯒꯤꯗ ꯀꯩꯅꯣ ꯆꯤꯅꯤꯅꯦ ꯑꯗꯨꯒ ꯀ ꯀꯩꯅꯣ ꯍꯥꯞꯄꯣ ꯃꯤꯛꯁ ꯇꯧꯗꯤ ꯆꯥꯕ ꯍꯥꯎꯕꯅꯦ
ꯑ ꯆꯤꯅꯤꯌꯥ ꯄ ꯍꯥꯏꯔꯣ
ꯎꯝ
ꯃꯊꯪ ꯍꯥꯞꯄꯒꯦꯀꯣ
ꯍꯣꯏ ꯍꯣꯏ ꯃꯊꯪꯗ ꯍꯥꯞꯄꯨ
ꯎꯝ ꯍꯥꯄꯅꯦ
ꯅꯨꯡꯃꯥꯏꯇꯗ
ꯉꯥꯏꯗꯤ ꯑꯦ ꯀꯔꯤ ꯎ ꯄꯥꯏ ꯂꯩꯛ ꯀꯞꯄꯁꯨ ꯌꯥꯗ ꯀ ꯆꯤ ꯀꯗꯤ
ꯎꯝ
ꯍꯨꯃꯥꯡ ꯊꯣꯡꯕꯗꯤ ꯐꯥꯕꯅꯤꯍꯦ ꯀ ꯆꯤꯛꯄꯗꯤ
ꯎꯝ ꯃꯥꯡꯊꯣꯛꯍꯜꯂꯒꯦ ꯕ꯭ꯂꯤꯡ ꯀꯩ ꯁꯨꯞꯆꯜꯂꯒꯦ ꯑꯗꯨꯅꯦ
ꯎꯝ ꯎꯝ
ꯅꯪꯗꯤ ꯇꯨꯝꯈꯤꯔꯣꯏꯗ꯭ꯔꯣ ꯕꯣꯜ ꯌꯦꯡꯒꯗ꯭ꯔꯣ ꯉꯁꯤ ꯕꯣꯜ ꯂꯩꯕ꯭ꯔꯣ
ꯍꯧꯖꯤꯛ ꯄꯦꯅꯣ ꯃꯣꯔꯣꯀꯣꯒ ꯀꯅꯥꯗꯥ ꯁꯥꯟꯅ ꯂꯩꯕꯅꯤ ꯑꯗꯨꯅ ꯃꯣꯔꯅꯤꯡꯗꯅ ꯇꯨ ꯊꯥꯔꯇꯤꯗꯅ ꯐ꯭ꯔꯥꯟꯁ ꯀ ꯀꯩꯅꯣꯝꯃ ꯂꯩꯕꯅꯦ ꯄꯔꯥꯛ ꯋꯦꯗ ꯑꯁ ꯎ
ꯅꯊꯟꯇ ꯂꯩꯕ꯭ꯔꯥ
ꯏꯊꯟꯇ ꯂꯩꯌꯦ ꯑꯩꯁꯨ
ꯅꯣꯏꯗꯤ ꯕꯣ ꯐꯣꯟꯗ ꯌꯦꯡꯅꯔꯝꯃꯅꯤꯅꯦ ꯇꯤꯚꯤꯗ ꯌꯦꯡꯉꯃ ꯅꯣꯏꯅꯦ
ꯎꯝ ꯁꯤ ꯂꯦꯞꯇꯣꯞꯇꯒꯨꯝꯕ ꯈꯔ ꯈꯔ ꯌꯦꯡ ꯍꯧꯖꯤꯛꯇꯤ ꯃꯩ ꯂꯥꯛꯑꯦ ꯋꯥꯏꯐꯥꯏꯃꯨꯛ ꯌꯥꯔꯦ
ꯎꯝ
ꯑꯗꯨ ꯃꯊꯛꯇ ꯂꯩꯕꯅꯤꯅꯔꯣꯨꯝꯝꯗ ꯍꯣꯔꯦꯟ ꯎꯃꯒꯦ
ꯎꯝ
ꯅꯪꯉꯣꯟꯗ ꯀꯣꯜ ꯇꯧꯕ ꯂꯣꯏꯔꯒ ꯑꯥ ꯅꯨꯡꯉꯥꯏꯇꯦꯕ ꯅꯁꯥ ꯉꯝꯗꯕꯗꯣ
ꯐꯩ ꯌꯥꯝ ꯒ꯭ꯌꯥꯟ ꯇꯥꯕꯤ ꯅꯪꯁꯦ
ꯍꯣꯏ ꯑꯁ ꯅꯨꯡꯉꯥꯏꯇꯦ ꯅꯥꯊꯟꯗ ꯂꯩꯅꯤꯅ ꯇꯥꯕꯤꯗ꯭ꯔꯗꯤ ꯀꯅꯥ ꯇꯥꯕꯤꯗꯣꯏꯅꯣ ꯅꯠꯇ꯭ꯔꯣ
ꯎꯝ ꯃꯥꯅꯦ ꯌꯥꯝ ꯆꯨꯝꯃꯦ
ꯃꯤꯒꯤ ꯊꯋꯥꯏ ꯍꯥꯏꯁꯦ ꯃꯤꯒꯤ ꯄꯨꯛꯅꯤꯡ ꯅꯨꯡꯁꯤꯕ ꯃꯤ ꯁꯨꯝꯅꯕ ꯅꯠꯇ꯭ꯔꯣ
ꯎꯝ
ꯑꯗꯨ ꯅꯠꯇ꯭ꯔꯗꯤ ꯍꯤꯡꯂꯤꯉꯩꯗ ꯅꯨꯡꯁꯤꯍꯧꯗꯣꯏꯅꯦ ꯅꯠꯇ꯭ꯔꯣ
ꯎꯝ
ꯑꯁ ꯅꯪꯁꯨ ꯌꯥꯝ ꯋꯥꯗꯤ ꯋꯥꯔꯤ ꯃꯥꯜꯂꯦꯍꯦ ꯎꯝ ꯍꯌꯦꯡꯗꯤ ꯁꯟꯗꯦꯅꯤꯅ ꯔꯦꯁ ꯇꯧꯔꯝꯅꯤꯅꯥ
ꯗꯧꯔꯣꯏ
ꯇꯧꯔꯣꯏ
ꯎꯝ
ꯄꯨꯊꯥꯎ ꯀꯩꯅꯣ ꯍꯥꯛꯆꯥꯡꯁꯣꯛ ꯍꯥꯛꯆꯥꯡꯅ ꯈ꯭ꯋꯥꯏ ꯃꯔꯨ ꯑꯣꯏꯕꯅꯦ ꯅꯠꯇ꯭ꯔꯣ
ꯑꯣꯏꯕꯨꯗꯤ ꯑꯣꯏꯌꯦ ꯑꯗꯣ ꯊꯧꯁꯥꯗ꯭ꯔꯦꯗ ꯍꯤꯡꯉꯗꯤ ꯌꯥꯔꯦ ꯀꯩꯝ ꯀꯥꯏꯗ꯭ꯔꯦ
ꯏꯁ ꯇꯧꯔꯅꯨ ꯁꯤꯔꯝꯗꯥꯏꯗ ꯀꯟꯗꯤꯌꯣ ꯀꯟꯕꯤꯌꯣꯒ ꯇꯧꯗꯣꯏꯅꯤ
ꯈꯪꯗꯔꯦ ꯍꯧꯖꯤꯛꯀꯤꯗꯤ ꯏꯌꯥ ꯌꯥꯔꯦ
ꯎꯝ
ꯀꯦꯝ ꯍꯥꯏꯗꯦ ꯀꯣꯟꯅ ꯍꯣꯡꯉꯥꯛꯀꯗꯔ ꯁꯤꯈꯠꯇꯅꯦ ꯈꯜꯂꯤꯁꯤ
ꯑꯁ ꯎꯝ
ꯇꯨꯝꯅꯤꯡꯉꯕꯣ ꯅꯪ
ꯑꯁ ꯇꯨꯝꯃꯣꯏꯗ ꯉꯁꯥꯏ ꯀꯩꯅꯣ ꯐꯖꯅ ꯇꯨꯝꯈ꯭ꯔꯕꯅꯤ ꯃꯣꯔꯅꯤꯡꯗ ꯊꯦꯡꯅ ꯈꯔ ꯇꯨꯝꯕꯒꯤ ꯉꯁꯤ
ꯎꯝ
ꯉꯔꯥꯡ ꯊꯦꯡꯅ ꯑꯗꯨꯒꯤ ꯉꯁꯤꯁꯨ ꯈꯔ ꯊꯦꯡꯅ ꯇꯨꯝꯒꯅꯤ
ꯎꯝ
ꯎꯄꯥꯢ ꯂꯩꯇꯦꯅꯦ ꯕꯣꯜ ꯌꯦꯡꯕ ꯍꯥꯏꯁꯦ
ꯑꯗꯨꯅꯦ ꯇꯨꯝꯕ ꯌꯥꯝ ꯀꯥꯏꯕꯅꯦ
ꯃꯥꯅꯦ ꯑꯁ ꯋꯥꯕꯅꯦꯍꯦ ꯇꯨꯝꯗꯕꯁꯦ
ꯎꯝ
ꯑꯁ ꯃꯣꯏꯁꯨ ꯏꯁꯩꯗꯤ ꯁꯛꯈ꯭ꯔꯦꯗ ꯑꯩꯈꯣꯢꯁꯨ ꯏꯁꯩ ꯁꯛꯄ ꯌꯥꯔꯝꯃꯗꯤꯀꯣ ꯌꯥꯔ ꯏꯅꯤ
ꯑꯩ ꯁꯛꯅꯤꯡꯗꯦ ꯁꯣꯛꯄ ꯉꯝꯗꯦ ꯌꯥꯗꯕꯗꯣ ꯐꯔꯦ
ꯋꯥꯗꯔꯗꯤ ꯁꯪꯗꯣꯏꯔꯣ
ꯎꯝ ꯁꯛꯄ ꯌꯥꯏ
ꯑꯠ ꯌꯥꯏꯅꯦ ꯈꯣꯟꯁꯤꯁꯨ ꯑꯗꯨꯝ ꯐꯖꯔꯝꯅꯤꯗ ꯌꯥꯏ ꯌꯥꯝ ꯊꯤꯕ ꯅꯠꯇꯦ
ꯑ ꯑꯁ ꯂꯦꯠ ꯏꯁꯩ ꯅꯪꯒꯤ ꯄ꯭ꯔꯣꯕ꯭ꯂꯦꯝꯗꯩ ꯍꯦꯟꯅ ꯎꯔꯁꯨ ꯑꯩꯅꯥ ꯍꯥꯏꯗꯣ ꯏꯁꯩ ꯁꯛꯂꯛꯄꯒ ꯅꯪꯒꯤ ꯄ꯭ꯔꯣꯕ꯭ꯂꯦꯝꯅ ꯍꯦꯟꯅ ꯆꯥꯎꯔꯅꯤ ꯐ꯭ꯂꯦꯠ ꯀꯤꯗ
ꯄꯥꯏꯔꯛꯑꯣ
ꯍꯥꯥ
ꯄꯥꯏꯔꯛꯎ
ꯥꯏꯗꯦꯗꯥ ꯅꯪꯉꯣꯟꯅ ꯀꯣꯜ ꯇꯧꯔꯗꯤ ꯀꯩꯅꯣ ꯑꯁ ꯄꯨꯡꯁꯤ ꯁꯠ ꯁꯠ ꯆꯠꯂꯤꯍꯦ ꯑꯇꯩꯒ ꯅꯟꯗꯦ
ꯌꯦꯚꯜꯣ
ꯍꯥ
ꯂꯦ ꯐꯜꯣ
ꯄꯥꯏ ꯂꯩ ꯏꯇꯦꯅ ꯄ꯭ꯔꯤꯊꯤꯕꯤꯗ ꯈ꯭ꯋꯥꯏꯗꯒꯤ ꯀꯩꯅꯣ ꯀꯔꯤ ꯍꯥꯏꯕ ꯃꯣꯏꯅ ꯃꯇꯝ ꯑꯗꯨꯒ ꯆꯍꯤ ꯑꯁꯤ ꯅꯠꯇ꯭ꯔꯣ ꯂꯦꯞꯇꯕꯤ ꯍꯥꯏꯕꯁꯦ ꯁꯤꯅꯦ ꯈꯥꯡꯕ ꯉꯝꯅꯕꯁꯦ ꯀꯥꯟꯅꯗꯕꯅꯤꯗ ꯄꯩꯁꯥ ꯌꯥꯝ ꯀꯩꯅꯣ ꯇꯧꯔꯁꯨ
ꯁꯤꯗꯣꯏꯅꯦ ꯅꯠꯇ꯭ꯔꯣ ꯂꯥꯁꯇ ꯀꯤꯕ꯭ꯔꯅꯦ ꯅꯪꯕꯨ ꯁꯤꯅꯤꯉꯥꯏ
ꯎꯝ ꯁꯤꯗꯨꯗ ꯁꯤꯗꯧ ꯂꯩꯔ ꯑꯗꯨꯕꯨ
ꯎꯝ ꯑꯗꯨ ꯑꯣꯏꯔꯁꯨ ꯈꯔ ꯅꯨꯡꯉꯥꯏꯅ ꯍꯤꯡꯍꯧꯔꯒ ꯁꯤꯕꯅ ꯐꯠꯇ꯭ꯔꯣ
ꯎꯝ ꯍꯌꯦꯡ ꯋꯥꯏ ꯍꯦꯜꯗ ꯆꯪꯉꯗꯤ ꯀꯃꯥꯏ ꯇꯧꯕ
ꯑꯗꯨꯅꯤ ꯁꯤꯗꯁꯨ ꯅꯨꯡꯉꯥꯏꯇꯕ ꯑꯗꯨꯒ ꯑꯃꯨꯛ ꯃꯊꯛꯇ ꯀꯥꯔꯁꯨ ꯅꯣꯔꯣꯛꯇ ꯆꯠꯄ ꯀꯣ ꯑꯁꯤꯅꯤ ꯑꯗꯨ ꯁꯨꯔꯨꯛꯄꯨꯗꯤ ꯑꯁꯤꯗ ꯅꯨꯡꯉꯥꯏꯍꯧꯒꯦꯔꯥ ꯅꯠꯇ꯭ꯔꯒ ꯃꯊꯛ ꯌꯥꯏꯅꯦ ꯁꯤ ꯅꯨꯡꯉꯥꯏꯔ ꯨꯝ ꯃꯊꯛꯇ ꯅꯨꯡꯉꯥꯏꯕ ꯁꯤ ꯅꯠꯇ꯭ꯔꯣ
ꯎꯝ ꯈꯪꯗ꯭ꯔꯦ ꯑꯩ ꯗꯤꯁꯤꯖꯟ ꯂꯧꯁꯤꯔ ꯌꯥꯝ ꯂꯨꯕ ꯊꯕꯛꯅꯤ
ꯀꯤꯗꯤ ꯀꯤꯔꯣ ꯅꯪꯁꯨ
ꯑꯩ ꯆꯨꯀꯤꯅꯦ
ꯑꯣ
ꯑꯗꯨꯒꯤ ꯂꯥꯏ ꯈꯨꯔꯨꯝꯕ ꯀꯥꯎꯕ ꯃꯇꯥꯡꯁꯨ ꯌꯥꯎꯔꯛꯑꯦ ꯑꯗꯨꯒꯤ
ꯎꯝ
ꯎꯝ ꯃꯔꯛ ꯃꯔꯛꯛꯇꯛ ꯉꯨꯝꯃꯦ
ꯃꯤꯒꯤ ꯄꯨꯟꯁꯤ ꯍꯥꯏꯕꯁꯤꯅ ꯀꯩꯅꯣ ꯑꯩꯈꯣꯏꯗ ꯈ꯭ꯋꯥꯏ ꯀꯧꯒꯟꯕꯁꯦ ꯁꯤꯒꯗꯕꯅꯤ ꯍꯥꯏꯕꯁꯦ ꯁꯤ ꯀꯥꯎꯕꯒꯤꯅꯦꯅ ꯃ ꯃꯤ ꯐꯠꯇ꯭ꯔꯤꯁꯦ ꯅꯠꯇ꯭ꯔꯣ
ꯎꯝ
ꯁꯤ ꯑꯗꯨꯝ ꯀꯩꯅꯣ ꯋꯥꯈꯜꯗ ꯂꯩꯔꯤꯗꯤ ꯃꯤ ꯂꯣꯏ ꯐꯥꯗꯣꯏꯅꯦ
ꯎꯝ
ꯁꯟꯗꯛꯁꯦ ꯈꯔ ꯃꯟꯇ꯭ꯔꯤꯒꯤ ꯂ ꯁꯟ ꯇꯧꯕꯒꯨꯝꯅ ꯐꯥꯔꯦꯗ ꯁꯤꯁꯦ
ꯎꯝ ꯐꯔ
ꯑꯣꯪ ꯅꯪꯗꯤ ꯐꯖꯅ ꯍꯩꯔꯝꯃꯤꯗ
ꯑꯩꯗꯤꯦ ꯑꯉꯥꯡꯉꯥꯡꯕꯩꯅꯦ
ꯎꯝ ꯇꯔꯣ
ꯎꯝ ꯇꯥꯏꯌꯦ
ꯁꯤ ꯃꯈꯥꯗꯒꯤꯅꯤꯗ ꯏꯃꯥꯟꯅꯕꯁꯤꯡ ꯂꯩꯃꯤꯟꯅꯕꯁꯤ
ꯑ ꯍꯣ
ꯍꯥꯝ
ꯊꯝꯈꯤꯅꯨ ꯐꯣꯟ ꯅꯪ ꯀꯣꯟ ꯇꯥꯅꯤꯡꯉꯦ
ꯁꯕꯁ ꯁꯤ ꯁꯤ ꯂꯣꯏꯔꯒ ꯑꯃꯨꯛ ꯇꯧꯔꯛꯇꯣꯏꯅꯦ ꯂꯥꯁꯇ
ꯎ
ꯑ
ꯇꯧꯅ ꯂ ꯑꯣꯏꯔ ꯀꯥꯏꯅꯣ
ꯌꯥꯏꯗꯁꯨ ꯀꯥꯏꯗꯦ ꯅꯠꯇ꯭ꯔꯣ
ꯎꯝ
ꯎꯝ ꯎꯝ
ꯑꯦ ꯆꯔꯆ ꯆꯠꯂꯔꯣꯏ
ꯑꯁ ꯆꯠꯂꯣꯏꯗ ꯍ ꯍꯧꯒꯠꯄ ꯉꯝꯃꯣꯏ ꯃꯤꯁꯨ ꯄꯥꯛꯈꯪꯅꯗꯕꯒꯤꯀꯣ ꯁꯤꯗ ꯂꯩꯔꯤꯁꯦ ꯑꯗꯨꯒꯤ ꯆꯠꯄꯁꯦ ꯃꯤ ꯄꯨꯟꯅ ꯀꯩꯅꯣ ꯆꯠꯃꯤꯟꯅꯔꯒ ꯈꯪꯅꯕ ꯂꯥꯏꯔꯤꯛꯁꯦ ꯈꯔꯁ ꯌꯥꯝ ꯅꯨꯡꯉꯥꯏꯕ ꯅꯠꯇꯒ ꯄꯨꯔꯥꯁꯇ꯭ꯔꯔꯤ ꯖꯥꯔꯒꯤ ꯇꯥꯏꯇ ꯆꯠꯂꯗꯤ ꯅꯗꯤ
ꯑ
ꯑ ꯑ
ꯑꯁ ꯅꯪꯁꯦ ꯐꯔ ꯅꯥꯕ ꯃꯥꯜꯜꯂꯤꯍꯦ
ꯀꯩꯗꯧꯔꯒꯦ
ꯎꯅꯤꯡꯕꯣ
ꯑ
ꯏꯁꯁ ꯅꯨꯡꯉꯥꯏꯇꯦꯔ ꯈꯔꯅ ꯂꯩꯔꯝꯃꯗꯤ ꯍꯤꯗꯥꯛ ꯊꯤꯂꯛꯄ ꯌꯥꯕꯗꯣ ꯅꯠꯇ꯭ꯔꯣ
ꯎꯝ ꯑꯗ ꯎ ꯕꯁꯨ ꯤꯠꯅꯦꯗ
ꯎꯝ
ꯐꯣꯇꯣ ꯀꯥꯞ ꯀꯦ
ꯆꯔ ꯀꯦꯀꯣ
ꯍꯣꯏ ꯍꯣꯏ ꯌꯥꯏ ꯊꯔꯣ ꯎꯝ ꯅꯨꯡꯁꯤ ꯅꯕꯨꯒꯅꯥ ꯂꯩꯌꯦꯦ
ꯃꯤꯔꯔ ꯁꯦꯜꯐꯤ ꯍꯥꯏꯗꯨꯅꯤ
ꯎꯝ
ꯃꯤꯔꯔ ꯃꯤꯔꯔ ꯁꯦꯜꯐꯤ
ꯎꯝ ꯑꯗꯦꯟ ꯐꯤꯛꯇꯤ ꯇꯥꯔꯤꯦ ꯇꯥꯕꯣ
ꯎꯝ ꯇꯥꯏ
ꯅꯪꯗꯤ ꯇꯨꯝꯈꯤꯔꯣꯏꯗ꯭ꯔꯣ
ꯎꯝ
ꯅ ꯊꯦꯡ ꯊꯦꯡ ꯇꯨ ꯃꯝꯅꯤꯅ
ꯍꯩꯅ ꯇꯨꯝꯃꯦ ꯄꯨꯡ ꯕꯥꯔꯣ ꯑꯃ ꯑꯗꯨꯋꯥꯏꯗ
ꯎꯝ ꯑꯩꯁꯨꯅꯤꯗ ꯉꯟꯅ ꯇꯨꯝꯕ ꯌꯥꯗꯦ
ꯎꯝ ꯎꯝ ꯄꯨꯡ ꯀꯌꯥ ꯇꯨꯝꯗꯣꯏꯅꯣꯏꯅꯣꯅꯣ
ꯪꯅꯤ ꯑꯁꯤ ꯌꯦꯡꯕ ꯂꯣꯏꯔꯅꯤ ꯑꯗꯣ ꯑꯣꯣꯔꯦꯟ ꯅꯤꯡꯁ ꯌꯦ ꯅꯤꯡꯁꯔꯏꯌꯦꯡ ꯅꯤꯡꯁꯤꯔ ꯐꯥꯟꯗ꯭ꯔꯦ ꯋꯥ ꯍꯧꯖꯤꯛꯇꯤ ꯑꯃ ꯁꯅꯥ ꯂꯩꯔꯕꯝꯅꯦ ꯑꯗꯣ ꯍꯣꯔꯦꯟ ꯇꯨ ꯊꯥꯔꯇꯤꯗ ꯐ꯭ꯔꯥꯟꯁꯀꯤ ꯀꯜ ꯀ ꯑ ꯀꯏꯈ꯭ꯔꯦꯗ
ꯑꯥꯎ ꯂꯨꯞ